ꯑꯣ ꯑꯗꯨꯗꯤ ꯍꯤꯞ ꯍꯤꯞꯄꯕꯣ
ꯑꯥ ꯇꯨꯝꯗ꯭ꯔꯤ
ꯑꯣ ꯍꯨꯖꯤꯛꯇꯤ ꯀꯃꯥꯏ ꯇꯧꯔꯤ ꯌꯥꯝ ꯕꯣꯜ ꯌꯦꯡꯒꯗ ꯉꯥꯏꯔꯤꯔꯥ
ꯑ ꯉꯥꯏꯗꯦ ꯏꯃꯥꯈꯣꯏꯗꯨ ꯕꯣꯜ ꯌꯦꯡꯔꯒ ꯂꯩꯕ ꯉꯁꯥꯏ ꯑꯈꯣꯏ ꯌꯦꯡꯃꯤꯟꯅꯔꯒ
ꯑ ꯕꯣꯜꯗꯤ ꯌꯥꯝ ꯄꯥꯝꯕ ꯃꯥꯜꯂꯦꯅꯦ ꯅꯪꯁꯨ ꯀꯣ
ꯎꯝ ꯌꯥꯝ ꯄꯥꯝꯕꯗꯤ ꯅꯠꯇꯦ ꯑꯥꯔꯖꯦꯟꯇꯤꯅꯥ ꯈꯣꯏ ꯊꯣꯛꯄ ꯀꯥꯟꯗ ꯉꯥꯛꯇ ꯌꯦꯡꯕ
ꯗꯨꯅꯦ ꯈꯣꯏꯖꯨ ꯑꯥꯔꯖꯦꯟꯇꯤꯅꯥꯒꯤꯗꯤ ꯄꯨꯔꯥ ꯑꯔꯣꯏꯕꯤꯅꯦꯕꯀꯣ
ꯎꯝ
ꯗꯨꯅꯤ ꯋꯥꯈꯜꯗꯨ ꯆꯞ ꯃꯥꯟꯅꯔꯝꯕ ꯍꯥꯏꯇꯥꯔꯦ ꯑꯍꯥꯟꯕ ꯊꯦꯡꯅꯞ
ꯑꯥꯔꯦꯟꯇꯤꯅꯥꯒ ꯕ꯭ꯔꯥꯖꯤꯜ
ꯎꯝ ꯃꯥꯖꯤꯜꯒꯤ ꯗꯥꯅꯦꯃꯥꯔꯍꯣꯏ ꯌꯥꯎꯋꯤꯗꯅꯀꯣ
ꯑꯈꯣꯏꯗꯤ ꯑꯌꯥꯝꯕꯅ ꯗꯥꯅꯦꯃꯥꯔ ꯀꯧꯕꯀꯣ ꯗꯥꯃꯤꯁꯤ ꯗꯥꯅꯦꯃꯥꯔ ꯗꯥꯁꯤ ꯀꯧꯔꯖꯨ ꯌꯥꯏꯀꯣ
ꯎꯝ ꯗꯥꯃꯥꯔꯒ ꯀꯧꯔꯖꯨ ꯌꯥꯏ ꯁꯨꯒꯥꯏꯗꯦ ꯐꯥꯒꯤ ꯇꯧꯕꯅꯤꯗ
ꯑꯥ ꯅꯣꯏꯗꯤ ꯕꯣꯜ ꯀꯔꯤꯗ ꯌꯦꯡꯕ꯭ꯔꯣ
ꯅꯪ ꯕꯣꯜ ꯇꯤꯚꯤꯗ ꯗꯨꯝ ꯌꯦꯡꯕ꯭ꯔꯥ
ꯑꯥ ꯍꯣꯏ
ꯑꯣ
ꯅꯣꯏꯗꯤ
ꯈꯣꯏꯗꯤ ꯑꯗꯨꯝ ꯀꯩꯅꯣꯗ ꯐꯣꯟꯗ ꯑꯣꯏꯔꯖꯨ ꯑꯗꯨꯝ ꯄꯌꯦꯡꯗ ꯌꯦꯡꯉꯦꯗ
ꯎꯝ
ꯂꯦꯞꯇꯣꯞꯇ ꯑꯣꯏꯔꯖꯨꯀꯣ
ꯑꯥ ꯃꯤ ꯄꯨꯟꯅ ꯌꯦꯡꯕ꯭ꯔꯥ
ꯅꯪꯗꯤ ꯅꯥꯊꯟꯗ ꯌꯦꯡꯕꯔꯣ ꯄꯨꯟꯅ ꯏꯃꯨꯡꯒ ꯌꯦꯡꯕꯖꯨ ꯄꯨꯟꯅ ꯌꯦꯡꯕ꯭ꯔꯣ
ꯎꯝ ꯑꯈꯣꯏ ꯏꯃꯥꯟꯅꯕꯤꯁꯤꯡꯒ ꯌꯦꯡꯕꯁꯨ ꯌꯥꯎꯋꯦ ꯏꯃꯥꯈꯣꯏꯒ
ꯑꯣ ꯗꯨ ꯅꯣꯏ ꯅꯃꯥꯟꯅꯕꯤꯖꯤꯡ ꯃꯥꯁꯇꯔ ꯇꯧꯗꯣꯔꯗꯤꯀꯣ ꯄꯨꯟꯅ ꯍꯦꯛꯇ ꯂꯥꯛꯃꯤꯟꯅꯧꯕꯀꯣ ꯍꯥꯏꯗꯤ ꯅꯊꯟꯗ ꯑꯣꯏꯔꯗꯤ ꯅꯨꯉꯥꯏꯔꯣꯏꯗꯅꯀꯣ ꯃꯤ ꯄꯨꯟꯕ ꯈꯣꯠ ꯑꯄ ꯅꯃꯥꯟꯅꯕꯤꯁꯤꯡꯒ ꯄꯨꯟꯅ ꯍꯦꯛꯇ ꯃꯥꯁꯇ꯭ꯔ ꯇꯧꯗ ꯑꯣꯏꯔꯗꯤ ꯅꯪ ꯗꯗꯥ ꯍꯣꯏ ꯃꯌꯥꯝꯁꯨ ꯂꯩꯔꯤꯀꯣ ꯑꯗꯨꯝ ꯃꯇꯦꯡ ꯄꯥꯡꯒꯦ
ꯑꯧ ꯃꯣꯏꯗꯣ ꯑꯃꯝꯐꯥꯎ ꯇꯝꯗ꯭ꯔꯦꯕ ꯃꯣꯏꯗꯣ ꯑꯗꯨꯝ ꯃꯥꯒꯤ ꯃꯥꯒꯤ ꯂꯥꯏꯟꯗ ꯆꯠꯈ꯭ꯔꯕꯗꯣ
ꯎꯝ ꯈꯔ ꯇꯝꯍꯧꯖꯦ ꯍꯥꯏꯌꯨ ꯀꯩꯅꯣ ꯅꯣꯏ ꯌꯥꯝꯅ ꯑꯩꯈꯣꯏꯗꯒꯤ ꯍꯥꯏꯗꯤ ꯑꯃꯔꯣꯝꯗ ꯍꯥꯏꯔꯗꯤ ꯑꯩꯈꯣꯏꯅꯗꯤ ꯈꯤꯇꯪ ꯍꯜꯂꯤꯗꯅꯀꯣ
ꯑꯥ ꯍꯣꯏ
ꯑꯗꯣꯏꯇꯥꯔꯒꯥꯁꯨ ꯈꯤꯇꯪ ꯂꯥꯏꯔꯤꯛ ꯀꯥꯟꯗ ꯃꯇꯝ ꯂꯩꯔꯤꯀꯥꯟ ꯆꯍꯤ ꯑꯅꯤ ꯑꯍꯗꯪ ꯑꯣꯏꯔꯁꯨ ꯃꯥꯁꯇꯔ ꯇꯧꯊꯣꯛ ꯈꯣꯠꯍꯧꯕꯁꯤꯗꯤ ꯍꯌꯦꯡ ꯀꯥꯟꯅꯩꯗꯅ
ꯎꯝ
ꯑꯗꯨꯅꯦ ꯑꯗꯨꯝ ꯈꯔ ꯍꯧꯋꯣ ꯑꯗꯨꯒ ꯑꯩ ꯃꯥꯁꯇꯔꯒꯤ ꯐꯣꯝ ꯊꯥꯔꯁꯨ ꯑꯗꯨꯝ ꯍꯥꯏꯔꯛꯀꯦꯕꯀꯣ
ꯍꯣꯏ ꯍꯥꯏꯕꯅ ꯏꯌꯥꯝꯕꯅꯁꯨ ꯑꯗꯨꯃꯥꯏꯅ
ꯎꯝ
ꯎꯝ
ꯅꯪ ꯗꯥꯗꯥꯈꯣꯏꯗꯤ ꯃꯤꯒꯤ ꯃꯇꯦꯡ ꯌꯥꯝ ꯄꯥꯡꯉꯦꯕꯀꯣ
ꯎꯝ
ꯍꯧꯖꯤꯛ ꯑꯩꯈꯣꯏꯅ ꯆꯥꯒꯗꯕ ꯆꯥꯛ ꯁꯔꯨꯛꯇꯣ ꯃꯤꯒꯤ ꯆꯦꯟꯅꯕ ꯑꯗꯨꯝ ꯇꯧꯗꯣꯏꯅꯦꯕꯀꯣ ꯅꯪ ꯆꯥꯁꯤꯜꯂꯣ ꯚꯥꯏ ꯑꯗꯨ ꯃꯤꯅ ꯈꯤꯇꯪ ꯄꯦꯟꯈꯤꯕꯗꯣ ꯌꯥꯝ ꯅꯨꯡꯉꯥꯏꯑꯕ ꯑꯩꯈꯣꯏꯅ ꯈꯤꯇꯪ ꯃꯇꯦꯡ ꯄꯥꯡꯕꯗꯀꯣ ꯑꯗꯨꯏꯅꯤꯗ ꯃꯤꯅ ꯄꯦꯟꯈꯤꯕ ꯍꯥꯏꯁꯦ ꯑꯩꯈꯣꯏꯗꯁꯨ ꯑꯐꯕ ꯑꯣꯏꯗꯣꯏꯅꯤꯗꯅꯀꯣ
ꯑꯍꯣꯏ
ꯑꯗꯨꯅꯤ ꯃꯇꯦꯡ ꯄꯥꯡꯕꯗ ꯀꯩꯝ ꯃꯥꯡꯖꯕ ꯂꯩꯇꯦ ꯅꯉꯣꯟꯗ ꯍꯧꯖꯤꯛ ꯀꯥꯟꯅꯕ ꯐꯥꯡꯗ꯭ꯔꯁꯨ ꯃꯇꯦꯡ ꯑꯗꯨꯝ ꯄꯥꯡꯉꯨ ꯑꯩꯈꯣꯏꯗꯗꯤ ꯃꯇꯦꯡ ꯄꯥꯡꯕ ꯀꯨꯏꯔꯦ ꯆꯍꯤ ꯇꯔꯥꯃꯨꯛ ꯁꯨꯔꯦ ꯆꯍꯤ ꯇꯥꯔꯥ ꯈꯪꯗꯕ ꯈꯣꯠꯇꯕ ꯑꯍꯜ ꯂꯃꯟ ꯑꯣꯏꯔꯁꯨ ꯑꯉꯥꯡ ꯑꯣꯏꯔꯁꯨꯀꯣ
ꯎꯝ
ꯑꯁ ꯅꯪ ꯀꯩꯀꯩ ꯍꯪꯅꯤꯡꯕ ꯂꯩꯒꯦ ꯅꯪ ꯗꯥꯗꯗꯥ
ꯑ ꯂꯩꯇꯦ
ꯂꯩꯇꯦ ꯌꯦ
ꯑꯥ
ꯇꯧꯒꯗꯧꯅꯦ ꯍꯣꯠꯅꯧ ꯍꯣꯠꯅꯕꯥꯗꯤ ꯂꯦꯞꯞ ꯌꯥꯗꯦ
ꯍꯣꯏ
ꯑꯅꯧꯕ ꯂꯦꯞꯄꯗꯨꯗꯤ ꯑꯝꯇ ꯑꯣꯏꯔꯣꯏ ꯅꯪ ꯐꯅꯌꯥꯝꯅ ꯉꯝꯗꯕ ꯑꯣꯏꯇꯥꯔꯁꯨ ꯍꯣꯠꯅꯕꯗ ꯁꯨꯡꯂꯦꯞ ꯂꯦꯞꯄ ꯌꯥꯗꯦꯀꯣ ꯑꯥꯈꯣꯏꯗꯤ ꯈꯤꯇꯪ ꯑꯉꯥꯡꯁꯤꯁꯤꯁꯨ ꯂꯥꯏꯔꯤꯛ ꯀꯩꯀꯩ ꯇꯥꯛꯄꯅꯤꯅꯀꯣ
ꯍꯣꯏ
ꯑꯗ ꯑ ꯑꯩꯈꯣꯏ ꯃꯈꯥ ꯇꯥꯕꯁꯤꯡꯁꯤ ꯌꯥꯝ ꯑꯩꯈꯣꯏꯒꯤ ꯈꯤꯗ ꯍꯥꯏ ꯍꯥꯏꯅꯤ ꯃꯥꯏꯀꯩ ꯒꯥ꯭ꯏꯗꯂꯥꯏꯟ ꯄꯤꯕꯒꯨꯝꯕ ꯈꯣꯠꯄꯁꯦ ꯌꯥꯝ ꯀꯜꯂꯦꯕꯀꯣ ꯅꯣꯏ ꯗꯥꯈꯣꯏ
ꯎꯝ
ꯎ
ꯑꯣ
ꯀ
ꯑꯗꯨꯗ ꯑꯈꯣꯏ ꯅꯪ ꯗꯗꯥ ꯍꯣꯢꯗꯤ ꯍꯌꯦꯡ ꯕꯣꯠꯀ ꯂꯦꯞꯄꯛꯀꯗꯣꯢꯖꯥꯠꯅꯤ ꯄꯩꯁꯥ ꯄꯥꯏꯕ ꯄꯥꯏꯗꯕꯀꯣ ꯗꯞ ꯇꯧꯔꯛꯀꯗꯣꯏꯖꯥꯠꯅꯤ
ꯑꯣ
ꯀꯥꯕ ꯀꯥꯗꯕ ꯃꯌꯥꯝꯒꯤ ꯃꯇꯦꯡ ꯄꯥꯡꯉ ꯑꯈꯣꯏꯗꯤ ꯂꯩꯕꯥꯛꯀꯤꯗꯃꯛ ꯀꯠꯊꯣꯛꯑꯕ ꯃꯤꯅꯦꯕꯀꯣ ꯃꯌꯥꯝꯒꯤ ꯃꯇꯦꯡ ꯂꯧꯕ ꯍꯥꯏꯇꯥꯔꯒꯗꯤ ꯏꯃꯥ ꯍꯣꯏꯗꯤ ꯅꯍꯥ ꯑꯣꯏꯔꯤꯕꯣ ꯀꯃꯥꯏꯅ ꯇꯧꯔꯤꯒꯦ ꯏꯆꯟ
ꯎꯝ ꯍꯣꯏ ꯑꯣꯏꯔꯤ
ꯎꯝ ꯑꯣ ꯏꯃꯥ ꯍꯣꯏꯅ ꯑꯍꯜ ꯑꯣꯏꯗ꯭ꯔꯦ ꯑꯗꯨꯅ ꯃꯇꯝ ꯂꯩꯔꯤꯀꯥꯟ ꯆꯍꯤ ꯑꯅꯤ ꯑꯍꯨꯝꯁꯤꯗꯀꯣ ꯅꯪ ꯇꯝꯒꯣ ꯌꯥꯕ ꯅꯠꯇ꯭ꯔꯥ ꯍꯥꯏꯗꯤ ꯅꯨꯄꯤ ꯑꯣꯏꯅ ꯄꯣꯛ ꯇꯥꯔꯒꯁꯨ ꯀꯣ
ꯎꯝ
ꯆꯨꯝꯅꯈꯛ ꯑꯥ ꯌꯨꯝ ꯄꯥꯟꯈꯤꯗꯕꯅꯦ ꯑꯥ ꯌꯨꯝ ꯄꯥꯟꯈꯤꯅꯕꯅꯦ ꯈꯟꯒꯅꯣꯕꯀꯣ ꯍꯌꯦꯡ ꯏꯃꯥ ꯏꯄꯥꯒꯤ ꯃꯇꯦꯡ ꯈꯤꯇꯪ ꯑꯣꯏꯔꯁꯨ ꯇꯧꯔꯝꯅꯕ ꯍꯥꯏꯗꯤ ꯀꯟꯇ꯭ꯔꯤꯕ꯭ꯌꯨꯁꯟꯗꯣ ꯍꯥꯏꯇꯥꯔꯦꯅꯦꯀꯣ
ꯎꯝ
ꯏꯃꯥ ꯏꯄꯥꯁꯦ ꯍꯥꯏꯗꯤ ꯅꯪ ꯄꯣꯛꯄꯤꯔꯛꯏꯅꯤ ꯌꯣꯛꯄꯤꯔꯛꯏꯅꯤ ꯑꯗꯣ ꯌꯨꯝ ꯄꯥꯟꯒꯤꯅꯕꯈꯛ ꯅꯠꯇꯦꯕ ꯃꯣꯏꯅ ꯂꯩꯔꯤꯁꯦ ꯅꯪꯒꯤꯁꯨ ꯅꯪꯅꯁꯨ ꯃꯣꯏꯗ ꯃꯇꯦꯡ ꯈꯔ ꯄꯥꯡ ꯇꯧꯔꯝꯕ ꯃꯊꯧ ꯇꯥꯗ꯭ꯔꯥꯅꯦ
ꯎꯝ ꯃꯥꯅꯦ ꯍꯣꯢ
ꯎꯝ ꯃꯥꯅꯦ ꯑꯗꯨꯃꯥꯏ ꯇꯧꯔꯝꯒꯗꯝꯅꯦ ꯅꯪꯅ ꯉꯝꯖ ꯉꯝꯖꯕ ꯇꯜꯂꯦꯅ ꯇꯣꯛꯀꯅꯨ
ꯑꯣ ꯅꯣꯏ ꯆꯥꯛ ꯆꯥꯔꯒ ꯂꯩꯕ꯭ꯔꯣ
ꯎꯝ ꯏꯃꯥꯟꯅꯕ ꯍꯣꯢ ꯆꯥꯛ ꯆꯥꯕꯅꯤꯗ ꯑꯩꯕꯨꯗꯤ ꯆꯥꯗꯦ ꯑꯩꯗꯤ ꯆꯥꯛ ꯇꯣꯛꯑꯦꯕꯀꯣ ꯏꯃꯥꯟꯅꯕ ꯍꯣꯢ ꯁꯣꯝꯗ ꯊꯕꯛ ꯈꯔ ꯆꯠꯊꯣꯛꯅꯔꯨꯕ ꯌꯥꯎꯕ ꯊꯦꯡꯅ ꯂꯥꯛꯄ ꯌꯥꯎꯕ ꯑꯗꯨ ꯃꯣꯏ ꯆꯥꯛ ꯆꯥꯅꯕ ꯉꯥꯏꯕ ꯑꯩꯈꯣꯏꯅ
ꯈꯣꯏꯗꯤ ꯆꯥꯛ ꯇꯣꯜꯄ ꯀꯨꯏꯔꯦ ꯃꯣꯏ ꯆꯥꯛ ꯉꯥꯏꯔꯤꯀꯥꯟꯗ ꯊꯦꯡꯉꯤꯕ
ꯑꯣ ꯅꯣꯏꯁꯨ ꯍꯣꯖꯤꯛ ꯆꯥꯕ꯭ꯔꯥ
ꯑꯥ ꯃꯣꯏ ꯈꯔ ꯆꯥꯔꯤ ꯑꯈꯣꯏꯕꯨꯗꯤ ꯇꯣꯛꯑꯦꯕꯀꯣ
ꯑꯣ
ꯑꯗꯨ ꯁꯨꯨꯝ ꯉꯥꯏꯕꯅꯤꯗ ꯄꯨꯟꯅ ꯍꯦꯛ ꯑꯩꯈꯣꯏꯅ ꯍꯦꯛ ꯇꯣꯛꯑꯒꯦ ꯍꯦꯛ ꯍꯧꯒꯠꯈꯤꯕꯁꯨ ꯅꯨꯡꯉꯥꯏꯇꯦꯗꯅꯀꯣ
ꯍꯣꯏ
ꯏꯃꯥꯏꯕꯥꯏ ꯃꯇꯦꯡ ꯄꯥꯡꯉꯨꯆꯣ ꯅꯣꯏꯒꯤꯗꯤ ꯄꯥꯝꯂꯧ ꯀꯩꯀꯩ ꯎꯗ꯭ꯔꯣ
ꯑ ꯑꯣꯗꯦ
ꯎꯝ ꯑꯁ ꯆꯤꯡꯁꯦ ꯃꯅꯥ ꯃꯁꯤꯡꯗꯤ ꯌꯥꯝꯅ ꯐꯕꯅꯤꯅꯦ ꯌꯥꯝꯅ ꯐ꯭ꯔꯦꯁ ꯑꯣꯏꯕ ꯄꯨꯊꯣꯛꯄꯅꯤꯅꯦ
ꯑꯗꯨꯗꯤ ꯑꯥ ꯃꯔꯤꯡ ꯈꯣꯏꯒꯨꯝꯕꯗꯣ
ꯎꯝ
ꯑꯗꯨ ꯑꯗꯨ ꯑꯩꯈꯣꯏ ꯌꯥꯝ ꯄꯨꯊꯣꯛꯀꯜꯂꯦ
ꯑꯣ
ꯍ
ꯋꯥꯗꯤ ꯂꯩꯔꯤꯕꯅꯪꯒꯤꯁ
ꯍꯥꯥ
ꯕꯕꯥꯗꯤ ꯂꯩꯔꯤꯕꯣ
ꯑꯥꯎ ꯂꯩꯌꯦ ꯍꯣꯏ
ꯇꯧꯎ ꯍꯣꯠꯅꯧꯑꯣ ꯂꯦꯞꯄꯣꯠꯅꯣ ꯏꯃꯥ ꯏꯄꯥꯒꯤ ꯈꯤꯇꯪ ꯃꯣꯏꯒꯤ ꯁꯞꯄꯣꯔꯠ ꯂꯩꯔꯤꯀꯥꯟꯗꯀꯣ
ꯎꯝ
ꯑꯗꯨꯅꯤ ꯍꯌꯦꯡ ꯑꯩꯈꯣꯏꯗꯤ ꯈꯪꯗꯦ ꯑꯉꯥꯡꯁꯤꯡꯁꯦ ꯈꯤꯇꯪ ꯍꯣꯠꯅꯅꯤꯡꯕꯁꯦ ꯃꯇꯦꯡ ꯌꯥꯝ ꯄꯥꯡꯅꯤꯡꯉꯦꯕꯀꯣ ꯑꯩ ꯉꯁꯥꯏꯁꯨ ꯍꯥꯏꯗꯨꯅꯦ
ꯎꯝ
ꯑꯗꯨ ꯐꯪꯉꯛ ꯇꯥꯔꯒꯗꯤ ꯆꯥꯟꯅꯒꯗꯕ ꯂꯥꯏꯟ ꯁꯤꯃꯥ ꯇꯧꯔꯗꯤ ꯐꯒꯅꯤ ꯁꯤꯃ ꯇꯧꯒꯗꯤ ꯁꯤꯇꯧꯒꯅꯤ ꯀꯣ ꯑꯗꯨꯅꯣꯏꯅ ꯄꯣꯠꯇꯣꯀꯣ ꯎꯝ ꯅꯪ ꯐꯕꯒꯤ ꯋꯥꯔꯤꯗꯣ ꯑꯗꯨ ꯄꯤꯅꯤꯡꯉꯦꯕ ꯒꯥꯏꯗꯂꯥꯏꯟꯗꯣ
ꯍꯝ ꯍꯣꯠꯅꯕꯗꯤ ꯂꯦꯞꯄ ꯌꯥꯗꯦ ꯎꯝ ꯍꯌꯦꯡꯗꯤ ꯕ꯭ꯔꯥꯖꯤꯜꯒꯤ ꯃꯦꯠꯁ ꯂꯩꯕꯅꯤꯆꯥ ꯅꯪ ꯑꯩꯈꯣꯏ ꯗꯥ ꯅꯦꯃꯥꯔ ꯍꯣꯏꯒꯤꯀꯣ
ꯎꯝ ꯇꯔꯥ ꯃꯈꯥꯏꯗꯤ ꯌꯦꯡꯉꯣꯏꯗ꯭ꯔꯣꯥ
ꯎꯝ ꯍꯌꯦꯡ ꯍꯌꯦꯡꯗꯤ ꯌꯦꯡꯒꯅꯤ ꯑꯗꯨ ꯅꯍꯥꯟꯗꯤ ꯌꯦꯡꯗꯦꯕ
ꯎꯝ ꯎꯝ ꯃꯇꯝꯁꯦ ꯈꯤꯇꯪ ꯆꯥꯟꯅꯗꯕꯀꯣ ꯎꯝ ꯑꯍꯤꯡ ꯅꯣꯡꯌꯥꯏꯒꯨꯝꯕ ꯅꯣꯡꯉꯥꯜꯂꯝꯗꯥꯏꯒꯨꯝꯕ ꯇꯥꯕꯁꯤꯗꯀꯣ
ꯎꯝ ꯑꯌꯨꯛꯀꯨꯝꯕ ꯇꯥꯕꯗ ꯑꯗꯨ ꯌꯦꯡꯕ ꯐꯪꯗꯦ
ꯍꯣꯏ ꯍꯣꯏ ꯅꯣꯡꯉꯥꯜꯂꯝꯗꯥꯏꯒꯨꯝꯕꯁꯤ ꯅꯨꯡꯉꯥꯏꯇꯦ ꯄꯨꯡ ꯑꯅꯤ ꯃꯈꯥꯏ ꯑꯍꯨꯝ ꯃꯈꯥꯏꯁꯤꯗꯤ ꯅꯨꯡꯉꯥꯏꯇꯦꯗꯅꯀꯣ
ꯍꯣꯏ ꯄꯨꯡ ꯇꯔꯨꯛ ꯐꯥꯎꯕ ꯅꯨꯡꯉꯥꯏꯇꯦ
ꯍꯣꯏ ꯍꯣꯏ ꯍꯣꯏ ꯍꯣꯏ ꯑꯗꯣ ꯉꯁꯥꯏꯒꯤ ꯑꯥꯔꯖꯦꯟꯇꯤꯅꯥꯒꯤ ꯇꯔꯦꯠ ꯃꯈꯥꯏꯗꯨꯗꯤ ꯅꯨꯡꯉꯥꯏꯗꯅꯀꯣ
ꯍꯣꯏ
ꯑꯥ ꯗꯥ ꯗꯥꯁꯤ ꯍꯣꯏꯒꯤ
ꯑꯩꯈꯣꯏꯗꯤ ꯗꯥꯁꯤ ꯗꯥꯁꯤ ꯀꯧꯋꯦ ꯃꯦꯁꯤꯗꯣ ꯎꯝ ꯑꯩꯈꯣꯏꯗꯤ ꯁꯨꯝ ꯌꯥꯝꯅ ꯅꯨꯡꯁꯤꯕꯩꯀꯣ꯫
ꯎꯝ
ꯑꯩꯗꯤ ꯉꯁꯥꯏ ꯏꯆꯟ ꯑꯩꯈꯣꯏꯒꯤ ꯇꯨꯏꯁꯟ ꯇꯧꯋꯦꯕꯀꯣ ꯁꯟꯗꯦꯗꯁꯨꯀꯣ ꯅꯪ ꯗꯗꯥꯗꯤ ꯑꯗ ꯑꯗꯨꯝ ꯇꯨꯏꯁꯟ ꯇꯧ ꯇꯧꯅ ꯑꯗꯨꯝ ꯌꯦꯡꯉꯤꯅꯦ ꯉꯥꯏꯍꯥꯛ ꯉꯥꯏꯍꯥꯛ ꯐꯣꯟ ꯊꯥꯔ ꯊꯥꯔꯒ ꯌꯦꯅꯤꯡ ꯃꯟꯈꯤꯕꯩ
ꯑ ꯉꯁꯥꯏ ꯑꯌꯨꯛꯇꯤ ꯌꯦꯡ ꯑ ꯑꯌꯨꯛ ꯇꯣ
ꯎꯝ ꯉꯁꯤ ꯁꯟꯗꯦ ꯑꯣꯏꯕ ꯇꯨꯏꯁꯟ ꯁꯨꯇꯤ ꯑꯩꯗꯤ ꯇꯨꯏꯁꯟ ꯑꯃ ꯇꯧꯔꯤꯕꯀꯣ ꯊꯥ ꯑꯃꯈꯛꯀꯤ ꯑꯣꯏꯕꯀꯣ ꯑꯩꯒꯤ ꯁꯟꯗꯦꯗ ꯁꯨꯇꯤ ꯊꯥꯗꯕ ꯑꯩꯅ ꯄꯩꯁꯥꯁꯨ ꯃꯌꯥꯝ ꯆꯥꯎꯕꯒꯤ ꯑꯗꯨꯒꯤ ꯕꯣꯜ ꯑꯗꯨꯝ ꯊꯥꯔꯒ ꯊꯝꯕ ꯑꯩꯅ ꯅꯥꯀꯟꯗ
ꯅꯨꯡꯉꯥꯏꯕ꯭ꯔꯥ?
ꯎꯝ ꯅꯨꯡꯉꯥꯏ ꯃꯔꯛ ꯃꯔꯛꯇ ꯌꯦꯡꯕ
ꯍꯣꯏ
ꯇꯥꯈꯔꯕ ꯃꯥꯜꯂꯦ
ꯑꯈꯣꯏꯗꯤ ꯄꯥ ꯆꯥꯗ꯭ꯔꯦꯗ ꯀꯔꯤ ꯍꯥꯏꯕꯅꯣ ꯑꯣ ꯍꯣꯏ ꯑꯗꯨꯗꯤ ꯊꯝꯃꯒꯦꯀꯣ
ꯎꯝ ꯍꯣꯏ
ꯎꯝ ꯎꯝ
ꯏꯆꯝ ꯆꯝꯕꯅꯤꯅ ꯕꯦꯔꯥ ꯀꯔꯥꯛꯏꯅꯤ ꯫ ꯔꯦꯠ ꯖꯦꯜ ꯔꯦꯠ ꯖꯦꯜ ꯔꯦꯠ ꯖꯦꯜ